ꯍꯜꯂꯣ
ꯇꯕ
ꯇꯨꯡ
ꯍꯜꯂꯣ ꯍꯜꯂꯣ
ꯈꯟ ꯆ ꯆꯣ ꯍꯜꯂꯣ
ꯍꯜꯂꯣ
ꯑ ꯍꯣ ꯍꯣꯏ
ꯂꯁꯃꯤꯀ ꯂꯁꯃꯤꯀꯥ ꯊꯃꯨ
ꯍꯥꯥ
ꯃ ꯀꯥꯏ ꯂꯣ ꯍꯥꯏꯥꯏꯨꯅꯦ ꯎꯝ
ꯍꯜꯂꯣ ꯍꯜꯂꯣ ꯀꯔꯤꯒꯤꯅꯣ ꯉꯁꯥꯏꯗꯣ ꯄꯤꯦꯛ ꯇꯧꯗ꯭ꯔꯗꯤ
ꯑꯣ ꯉꯁꯥꯏ ꯑꯗꯨꯅꯦ ꯑ ꯅꯨꯡꯉꯥꯏꯇꯕꯀꯣ
ꯉꯅꯨꯡꯉꯥꯏꯇꯕꯕꯥ ꯍꯧꯖꯤꯩꯗꯤꯤ ꯐꯔꯕ꯭ꯔꯣ ꯀꯔꯤ ꯇꯧꯔꯤꯅꯣ ꯍꯧꯖꯤꯛ
ꯐꯁꯨ ꯇꯧꯗꯦ ꯂꯝ ꯂꯩꯌꯦꯦ
ꯑꯣ ꯆꯥꯛꯗꯤ ꯊꯣꯡꯕꯥ ꯍꯔꯔꯤꯕꯧ
ꯎ
ꯑ ꯆꯠꯂꯒ ꯌꯨꯝ ꯍꯜꯂꯛꯀꯦ ꯇꯧꯔꯤꯌꯦ ꯆꯠꯂꯤꯌꯦ
ꯑꯣꯝ ꯅꯪꯕꯨ ꯐꯣꯟꯁꯦ ꯑꯩ ꯈꯪꯒꯗꯕꯨ ꯃꯥꯅꯦꯗ
ꯍꯥꯥ
ꯅꯪꯒꯤ ꯃꯈꯣꯟꯁꯦ ꯑꯩ ꯈꯪꯒꯗꯧ ꯃꯥꯜꯂꯦ
ꯍꯣꯏ ꯅꯍꯪ ꯑꯩꯕꯨ ꯈꯪꯗꯦ
ꯍ
ꯅꯪ ꯂꯝꯝꯕꯗ ꯆꯄ ꯃꯥꯂꯦ
ꯍꯣꯏ ꯂꯝꯕꯤꯗꯦ ꯆꯥꯌꯦ
ꯍ
ꯅꯪ ꯐꯣꯟꯅꯄꯨ ꯅꯠꯇ꯭ꯔꯣ
ꯃꯅꯦ
ꯅꯪꯒꯤ ꯃꯤꯡ ꯎ ꯈꯪꯕ ꯌꯥꯒꯗ꯭ꯔꯣ
ꯅꯪ ꯑꯩꯒꯤ ꯃꯤꯡ ꯈꯪꯗ꯭ꯔꯤꯕ꯭ꯔꯥ
ꯈꯪꯖꯤ
ꯑꯩ ꯏꯃꯤꯗꯤꯦꯀꯣ ꯑꯩ ꯑꯩꯒꯤ ꯃꯤ ꯃꯃꯤꯡ ꯍꯥꯏꯕ꯭ꯔꯥꯄꯨ ꯅꯦꯝ ꯍꯥꯏꯕ꯭ꯔꯥ ꯁꯣꯔꯤ ꯃꯍꯥꯏꯔꯥ
ꯑ ꯐꯜꯁꯨꯏ ꯍꯥꯏꯌꯦ ꯁꯣꯔꯁꯣꯏ ꯌꯥ ꯂꯣꯏ ꯍꯥꯏꯌꯦ
ꯑꯩ ꯃꯤꯡꯗꯣ ꯀꯁꯥꯂꯤꯌꯣ ꯍꯥꯏꯅ ꯀꯧꯕꯅꯦ
ꯑꯦꯁ ꯅꯪ ꯈꯣꯟ ꯅꯪ ꯈꯣꯟꯟꯖꯦꯟꯗꯣ ꯇꯣꯉꯜꯂꯦꯍꯦ
ꯀꯃꯥꯏꯅ
ꯃꯥꯒꯤ ꯃ ꯃꯥꯒꯤ ꯃꯆꯦ ꯃꯥꯜꯂꯦ ꯅꯪ ꯈꯪꯉꯤ ꯈꯪꯉꯦ ꯃꯉꯣꯟꯗ ꯐꯣꯟ ꯇꯥꯍꯜꯂꯣ ꯃꯉꯣꯟꯗ ꯐꯣꯟ ꯄꯥꯏ ꯍꯜꯂꯣꯕꯥ ꯎ
ꯄꯔꯌꯦ
ꯀꯔꯤ ꯌꯦꯟꯁꯥꯡ ꯐꯪꯗꯣꯏꯅꯣ ꯅꯣꯏ ꯏꯕꯣ
ꯅꯪ ꯐꯩ ꯊꯣꯡꯒꯅꯤ
ꯀꯥꯡꯁꯣꯏ ꯍꯧꯒꯅꯤ ꯑꯩꯒꯤ ꯁꯔꯞꯁꯨ ꯊꯣꯡꯀꯣ ꯆꯕꯜ ꯍꯥꯀꯦ
ꯍꯣꯏ ꯍꯣꯏ ꯂꯑꯣ ꯀꯣ
ꯉꯈꯥꯛ ꯀ
ꯎꯝ
ꯌꯨꯝ ꯌꯧꯔꯦ ꯍꯧꯖꯤꯛꯗꯤ
ꯅꯨꯡꯉꯥꯏꯀꯣ ꯃꯤꯗꯤ ꯅ ꯆꯨꯕ꯭ꯔꯗꯨꯗ
ꯅꯣꯡ ꯉꯁꯥꯏꯗꯨ ꯆꯨꯋꯦ ꯍꯣꯏ
ꯀꯣꯏꯁꯤꯤꯗꯤ ꯍꯨ ꯤꯀꯠ ꯅꯆ ꯋꯥꯅꯦ
ꯑꯣ ꯅꯣꯏꯁ ꯀꯪꯂꯥ ꯇꯣꯝꯕꯤꯖꯅꯤꯀꯣ ꯑꯣ ꯃꯂ ꯑꯃꯒ ꯍꯥꯥ
ꯅꯟꯅ ꯎ
ꯑꯩ ꯅꯍ ꯅꯪ ꯅꯅꯥ ꯀꯔꯤ
ꯎꯝ ꯅꯣꯏ ꯂꯩꯕ ꯃꯐꯝ ꯀꯥꯡꯂꯨꯞ ꯇꯣꯝꯕꯤꯗ ꯏꯔꯦꯡ ꯊꯣꯛꯄ꯭ꯔꯥ ꯊꯣꯛꯇꯕ꯭ꯔꯥ
ꯑ
ꯊꯣꯛꯇꯦ ꯍꯜꯂꯣ ꯍꯜꯂꯣ ꯅꯦꯋꯥꯛ ꯅꯨꯡꯉꯥꯏꯇꯕ ꯃꯥꯜꯂꯦꯕꯣ